ꯎꯝ ꯍꯂꯣ
ꯑꯥꯎ
ꯑꯧ ꯁꯤꯁꯇꯔ ꯅꯨꯡꯉꯥꯏꯔꯤꯕꯣ
ꯪ ꯉꯥꯏꯔꯤꯦ ꯅꯪꯗꯤ
ꯑꯣ ꯁꯤꯁꯇꯔ ꯅꯨꯡꯉꯥꯏꯔꯤꯕꯅꯤꯅ ꯑꯩꯁꯨ ꯑꯗꯨꯝ ꯅꯨꯡꯉꯥꯏꯔꯦ ꯍꯥꯏꯇꯥꯔꯦ
ꯑꯩ ꯌꯥꯝ ꯅꯨꯡꯉꯥꯏꯕ ꯃꯥꯜꯂꯦ ꯅꯪꯒꯤ ꯃꯣꯠꯁꯦ ꯌꯥꯝ ꯅꯨꯡꯉꯥꯏꯕ ꯃꯥꯜꯂꯦꯍꯦ
ꯑꯦꯁ ꯑꯩꯈꯣꯏꯗꯤ ꯑꯗꯨꯝ ꯅꯨꯡꯉꯥꯏ ꯂꯩ ꯀꯩꯅꯣ
ꯎ ꯅꯨꯡꯉꯥꯏꯊꯣꯔꯛꯇꯣꯏꯅꯦ ꯀꯩ ꯌꯥꯎꯔꯤꯅꯣ
ꯑꯣ ꯁ ꯇꯣꯛꯄꯒꯤ ꯋꯥꯀꯤꯡ ꯆꯠꯂꯝꯕꯅꯦ ꯁꯤꯁꯇꯔꯗꯤ
ꯑꯩꯗꯤ ꯆꯥꯛꯆꯥ ꯇꯣꯛꯔꯒ ꯍꯦꯛꯞꯔꯒ ꯂꯩꯔꯦ
ꯑꯦꯁ ꯑꯗꯨꯗꯤ ꯌꯥꯝ ꯐꯠꯇꯕꯅꯤꯍꯦ
ꯑꯗꯨ ꯍꯥꯏꯔꯒ ꯐꯝꯒꯦ ꯑꯗꯨꯅꯦ ꯐꯠꯇꯕꯅꯦ ꯁꯦꯡꯕ
ꯑꯆꯥ ꯑ ꯍꯣꯏꯗ ꯚꯦꯂꯨꯟ ꯃꯥꯅꯤꯡꯉꯗꯤ ꯑꯗꯨꯝ ꯇꯨꯝꯃ ꯌꯥꯏ
ꯃꯥꯏ ꯍꯥꯏꯔꯛꯅ ꯑꯦ ꯃꯤ ꯐꯤꯒꯔ ꯐꯖꯅ ꯃꯦꯟꯇꯦꯟ ꯇꯧꯒꯦ ꯍꯥꯏꯅ ꯈꯜꯂ ꯈꯜꯂꯒ ꯂꯩꯕ ꯀꯩꯩꯅꯣ
ꯑꯗꯨꯗꯤ ꯐꯤꯒ ꯐꯖꯔꯣꯏ ꯍꯦ
ꯑꯗꯨꯒꯤ ꯍꯧꯖꯤꯛꯅ ꯍꯥꯏꯕꯒꯤ ꯑꯃꯨꯛ ꯑꯩ ꯍꯧꯒꯠꯂꯦ
ꯑꯣ ꯑꯗꯨꯗꯤ ꯌꯥꯔꯦ ꯑꯗꯨꯗꯤ ꯌꯥꯔꯦ ꯄꯤꯀꯞ ꯐꯔꯪ
ꯑ ꯅꯣꯏꯅ ꯍꯦꯟꯅ ꯐꯔꯖꯔꯝꯒꯗꯤ ꯋꯥꯛꯀꯤꯡ ꯆꯠꯂꯒ ꯂꯩꯕꯗꯣ
ꯑꯁ ꯑꯩꯁꯨ ꯐꯖꯗ꯭ꯔꯤꯗ ꯐꯖꯅꯕ ꯍꯥꯏꯅ ꯆꯠꯂꯤꯕꯅꯤ ꯐꯖꯔꯒꯕꯨ ꯑꯩ ꯆꯠꯈꯤꯗ꯭ꯔꯅꯤ
ꯏꯁꯁ ꯐꯖꯕꯗꯣ ꯍꯦꯟꯅ ꯐꯖ ꯊꯧꯅꯤꯡꯉꯥꯏ ꯆꯠꯄ ꯃꯥꯜꯂꯦ
ꯍꯣꯏ ꯐꯖ ꯍꯣꯏ ꯐꯖꯅꯕꯅꯦ ꯍꯥꯏꯇꯥꯔꯦ ꯁꯤꯗ ꯍꯥꯏꯗꯤ ꯍꯧꯖꯤꯛꯐꯥꯎꯒꯤꯗꯤ ꯐꯖꯕ ꯑꯣꯏꯗ꯭ꯔꯤꯕ
ꯑ ꯄꯨꯅꯅꯤꯉꯦ
ꯅ ꯊꯑꯣ ꯀꯩꯅꯩꯅꯣ
ꯎꯝ ꯁꯤꯁꯇ ꯑꯩꯈꯣꯏ ꯌꯨꯝꯗ ꯆꯠꯄꯅꯤꯗ ꯁꯤ ꯀꯅꯥꯅꯁꯨ ꯀꯅꯥꯁꯨ ꯍꯧꯔꯨꯗ꯭ꯔꯦ ꯑꯩꯒ ꯏꯁꯥꯒꯤ ꯐꯣꯟ ꯑꯃ ꯄꯥꯏꯖꯔꯤꯁꯤꯒ ꯅꯠꯇꯅ
ꯄꯨꯅ
ꯀꯩ ꯃꯊꯦꯜ ꯇꯧꯔꯒꯦ ꯁꯤꯁꯇꯔꯗꯤ
ꯉꯁꯤꯁꯦ ꯑꯩ ꯅꯛꯄꯗꯣꯛꯅꯤꯡꯉꯦ ꯑꯩꯗꯣ ꯊꯕꯛ ꯍꯜꯂꯛꯑꯔꯒ ꯋꯥ ꯃꯟꯥꯟꯕꯒꯤ ꯑꯩꯁꯨ ꯆꯥ ꯈꯛꯇ ꯊꯣꯡꯕꯤꯔꯦ
ꯍꯥꯥ
ꯑꯗꯨꯒ ꯑꯩꯁꯦ ꯑꯁ ꯆꯥꯛ ꯆꯥꯔꯣꯏ ꯍꯥꯏꯅꯗꯤ ꯇꯨꯝꯔꯒ ꯂꯩꯔꯤꯅꯦꯕ ꯑꯗꯣ
ꯑꯥ
ꯑꯩꯈꯣꯏ ꯔꯦꯟꯃꯦꯠ ꯑꯁꯦ ꯃꯣꯏꯅ ꯆꯥꯛ ꯆꯥꯔꯕꯣ ꯍꯥꯏꯅ ꯍꯪꯉꯛꯄ ꯍꯥꯏꯁꯦ ꯑꯩ ꯆꯥꯅꯤꯡꯗ꯭ꯔꯦꯗ ꯆꯥꯔꯣꯏ ꯍꯥꯏꯅ ꯈꯜꯔꯒ ꯇꯨꯝꯂꯒ ꯂꯩꯅꯤ ꯍꯥꯏꯅ ꯂꯥꯛꯑꯣ ꯆꯥꯃꯤꯟꯅꯁꯦ ꯍꯥꯏꯕ ꯃꯣꯏꯅ
ꯑ
ꯑꯗꯨꯒ ꯑꯩꯁꯦ ꯆꯥꯛ ꯈꯖꯤꯛ ꯍꯦꯛꯇ ꯇꯦꯡꯀꯣꯜꯒ ꯄꯨꯔꯒ ꯏꯁꯄꯨꯟꯒ ꯍꯥꯞꯔꯒ ꯃꯣꯏꯗ ꯑꯃ ꯆꯥꯅꯤꯡꯉꯥꯏ ꯋꯥ ꯑꯗꯨ ꯑꯗꯨꯁꯨ ꯆꯥꯕ ꯉꯝꯗꯦ
ꯑꯦ ꯑꯗꯨꯗꯤ ꯑꯗꯨꯗꯤ ꯁꯇꯔꯗꯤ ꯐꯖꯅ ꯗꯥꯏꯇꯤꯡ ꯇꯧꯔꯦ ꯍꯥꯏꯕꯅꯤꯅ ꯑꯗꯨꯝ ꯇꯥꯛꯄꯅꯤ
ꯅꯠꯇꯦ ꯅꯠꯇꯦ ꯗꯥꯏꯇꯤꯡ ꯇꯧꯕ ꯅꯠꯇꯦꯕ ꯉꯁꯥꯏꯗꯣ ꯊꯕꯛ ꯊꯦꯡꯅ ꯊꯦꯡꯅ ꯍꯥꯏꯕ ꯅꯠꯇ ꯅꯠꯇꯦꯗ ꯊꯦꯡꯅꯗꯤ ꯍꯜꯂꯛꯇꯦ ꯑꯗꯨ ꯑꯣꯏꯔꯁꯨ ꯉꯁꯤꯗꯣ ꯆꯔꯥ ꯋꯥꯟꯕꯗꯣ
ꯑꯣ ꯑ
ꯑꯗꯨꯒꯤ ꯆꯩꯔꯥ ꯋꯥꯟꯕ ꯊꯦꯡꯕꯒꯤ ꯑꯃꯨꯛꯀꯁꯨ ꯊꯣꯡ ꯀꯩ ꯍꯥꯏꯗ꯭ꯔꯥ ꯐꯖꯅ ꯆꯥꯅꯤꯡꯗꯕꯀꯣ ꯍꯥꯏꯕꯗꯤ ꯌꯦꯟꯁꯥꯡ ꯊꯣꯡꯔꯒ ꯑꯃꯨꯛ ꯆꯥꯅꯤꯡꯗꯕ ꯑꯗꯨ ꯆꯥꯛ ꯈꯛꯇ ꯊꯣꯡꯕꯤꯔꯒ ꯍꯥꯏꯗꯤ ꯇꯨꯝꯔꯒ ꯂꯩꯥꯕꯅꯦꯕ
ꯑꯣ
ꯑꯃꯨꯛ ꯆꯥꯗꯅ ꯑꯃꯨꯛ ꯆꯥꯗ꯭ꯔꯒ ꯇꯨꯝꯃꯗꯤ ꯍꯣꯔꯦꯟ ꯅꯨꯡꯗꯥꯡꯗ ꯑꯃꯨꯛ ꯀꯩ ꯍꯥꯏꯗꯣꯏꯔꯥ
ꯂꯥꯝꯃꯛꯀꯅꯤ ꯍꯥꯏꯌꯣ
ꯑꯥ ꯑꯗꯨꯃꯥꯏꯅ ꯇꯧꯗꯣꯏꯅꯦ ꯑꯗꯣ ꯈꯪꯕꯒꯤ ꯈꯖꯤꯛꯇ ꯑꯣꯏꯔꯁꯨ ꯆꯥꯈ꯭ꯔꯒꯦ ꯍꯥꯏꯅ ꯑꯗꯨꯝ ꯅꯝꯐꯨꯗ ꯆꯥꯕꯅꯦ
ꯑꯣ ꯁꯇꯔꯒꯤꯁꯦ ꯀꯩꯅꯣꯒꯤ ꯃꯥꯟꯗꯦꯀꯣ ꯆꯥꯅꯤꯡꯗꯕꯒꯤ ꯃꯥꯟꯗꯦ ꯇꯟꯕꯒꯤ ꯃꯥꯜꯂꯤ
ꯅꯠꯇꯦ ꯇꯟꯕ ꯅꯠꯇꯦꯕ ꯑꯩꯇꯨ ꯆꯥꯅꯤꯡꯗꯕꯅꯤ ꯑꯁꯦꯡꯕ ꯆꯥꯅꯤꯡꯕ ꯆꯥꯅꯤꯡꯗꯕꯒꯤ ꯆꯥꯔꯣꯏ ꯍꯥꯏꯅꯗꯤ ꯂꯩꯕꯅꯤꯕ ꯑꯗꯨꯕꯨ ꯍꯣꯔꯦꯟ ꯅꯨꯡꯗꯥꯡ ꯑꯃꯨꯛ ꯆꯥꯛꯇꯣ ꯈꯔ ꯂꯥꯝꯃꯗꯤ ꯍꯥꯏꯅ ꯑꯗꯨ ꯈꯟꯕꯒꯤ ꯑꯁ ꯅꯝꯐꯨꯗꯣ ꯈꯖꯤꯛꯇ ꯑꯣꯏꯔꯁꯨ ꯆꯥꯔꯒꯦ ꯍꯥꯏꯅ ꯇꯦꯡꯀꯣꯠꯀ ꯄꯨꯔꯒ ꯂꯥꯛꯄꯅꯦꯕ ꯑꯗꯨꯁꯨ ꯆꯥꯕ ꯉꯝꯗꯕ
ꯑꯣ ꯑꯁ ꯑꯗꯨꯗꯤ ꯁꯇꯔꯗꯤ ꯌꯥꯝ ꯆꯥꯗ꯭ꯔꯦꯍꯦ ꯑꯗꯨꯗꯤ
ꯉꯁꯤꯁꯨ ꯆꯥꯗ꯭ꯔꯦ ꯍꯣꯏ ꯉꯁꯤ ꯈꯛꯇꯅꯦ
ꯑꯣ ꯑꯗꯨꯗꯤ ꯚꯤꯒꯠ ꯇꯥꯔꯛꯑꯅꯤ ꯁꯤꯁꯇꯔ ꯌꯥꯝ ꯐꯖ ꯊꯣꯔꯛꯑꯅꯤ ꯑꯗꯨꯗꯤ
ꯍꯣꯏ ꯍꯌꯦꯡ ꯍꯌꯦꯡ ꯍꯧꯒꯔꯒ ꯐꯤꯒꯔꯁꯦ ꯐꯖꯅ ꯇꯥꯔꯗꯤ ꯑꯁ ꯐꯅꯤꯍ
ꯑ ꯏꯁꯂꯤꯝ ꯏꯁꯂꯤꯝ ꯑꯣꯏꯔꯛꯅꯤ ꯑꯗꯨꯗꯤ
ꯑꯣꯏꯔꯛꯑꯗꯤ ꯐꯅꯤ ꯑꯗꯣ ꯍꯟꯗꯛꯁꯦ ꯅꯣꯏꯕ ꯑꯗꯨꯒꯤ ꯑꯤꯁꯂꯤꯝ ꯐꯖꯅ ꯇꯧꯔꯑꯗꯤ ꯐꯤꯒꯔꯁꯦ ꯐꯖꯅ ꯍꯥꯏꯕꯗꯤ ꯐꯖꯅ ꯇꯧꯔꯗꯤ ꯑꯁ ꯅꯨꯡꯉꯥꯏꯅꯤꯍꯦ
ꯁꯨꯃꯥꯏꯅꯍꯦ ꯆꯤꯟ ꯆꯤꯟꯇ꯭ꯔꯦ ꯂꯥ ꯃꯥꯂꯅꯤ ꯑꯗꯨꯗꯤ
ꯗ꯭ꯔꯦꯁ ꯀꯁꯦ ꯐꯖꯥ ꯐꯖꯥꯕ ꯁꯦꯠꯇꯣꯏꯅꯦ ꯑꯗꯨꯅ ꯑꯣꯏꯔꯇꯤ
ꯃꯥꯅꯦ ꯃꯥꯅꯦ
ꯐꯥꯒꯤ ꯇꯧꯕꯅꯦ ꯀꯥꯏꯗꯒꯤ ꯗ꯭ꯔꯦꯁ ꯁꯦꯠꯅꯤꯉꯥꯏ ꯄꯩꯁꯥ ꯂꯩꯇꯦ
ꯀꯩꯒꯤꯅꯣ ꯍꯥꯏꯖꯕꯣ
ꯍꯥꯥ
ꯀꯩꯒꯤ ꯂꯩꯇ꯭ꯔꯤꯅꯣ ꯍꯥꯏꯁꯤꯕꯣ ꯁꯤꯁꯇꯔ ꯊꯕꯛꯁꯨ ꯇꯧꯏꯤ ꯍꯥꯏ
ꯑꯁ ꯊꯕꯛ ꯇꯧꯔꯁꯨ ꯊꯕꯛ ꯇꯧꯕꯕꯨ ꯊꯕꯛ ꯇꯧꯔꯗꯤ ꯄꯩꯁꯥ ꯂꯩ ꯍꯥꯏꯕ ꯌꯥꯏꯗꯦꯅ
ꯎꯝ ꯁꯤꯁꯇꯔꯗ ꯈꯔꯗꯤ ꯂꯩꯔꯝꯒꯅꯤꯗꯅ ꯍꯥꯏꯗꯤ ꯖꯦꯔꯣꯗ ꯂꯩꯕ
ꯑꯁ ꯖꯦꯔꯣꯗꯒꯤ ꯍꯧꯔꯅꯤ ꯑꯩꯗꯤ
ꯑꯣ ꯍꯥꯏꯗꯤ ꯂꯩ ꯂꯩꯗꯅ ꯍꯣꯏ ꯂꯩꯕꯨꯗꯤ ꯂꯩ ꯊꯕꯛ ꯇꯧꯔꯒ ꯗ꯭ꯌꯨ ꯆꯠꯄ ꯀꯥꯡꯕꯨꯁꯨ ꯑꯗꯨꯝ ꯂꯩ
ꯑꯩꯈꯣꯏꯁꯨ ꯑꯃꯅꯤ ꯊꯕꯛ ꯇꯧꯔꯒ ꯑꯗꯨꯝ ꯀꯣꯠ ꯀꯅꯣ ꯇꯩ
ꯑꯗꯨꯅꯦ ꯊꯕꯛ ꯇꯧꯔꯒ ꯄꯩꯁꯥ ꯐꯪꯔꯒ ꯑꯃꯨꯛ ꯍꯦꯟꯅ ꯄꯩꯁꯥ ꯐꯪꯕꯒꯤ ꯑꯗꯒꯤ ꯍꯦꯟꯅ ꯆꯠꯄꯗꯣ
ꯑꯥ
ꯀꯨꯃꯥꯏꯅ ꯇꯧꯋꯦꯕ
ꯑꯗꯨꯗꯤ ꯁꯤꯇꯔꯁꯨ ꯑꯃꯅꯤꯅꯦꯀꯣ
ꯍꯥꯥ
ꯁꯤ ꯁꯔꯁꯨ ꯑꯃꯅꯦꯕ ꯑꯗꯨꯗꯤ ꯄꯩꯁꯥꯅ ꯄꯩꯁꯥꯅ ꯍꯦꯟꯅ
ꯑ ꯑꯦ ꯅꯣꯏꯗꯤ ꯀꯃꯥꯏꯅ ꯇꯧꯋꯦ ꯑꯗꯣ ꯍꯥꯏꯔꯛꯑꯣꯅꯦ
ꯍꯥꯏꯔꯣ ꯍꯥꯏꯗꯤꯦ ꯁꯤꯁ ꯀꯩꯅꯣ ꯍꯤꯟꯖꯥꯡ ꯍꯥꯏꯔꯣ ꯍꯥꯏꯔꯣ ꯅꯠꯇ꯭ꯔꯒ
ꯅꯠꯇꯦ ꯑꯩꯒꯤ ꯑꯩ ꯍꯧꯖꯤꯛ ꯄꯩꯁꯥꯒꯤ ꯃꯇꯥꯡꯁꯦ ꯅꯣꯏꯁꯦ ꯑꯗꯨꯃꯥꯏꯅ ꯇꯧꯕ꯭ꯔꯥ ꯑꯗꯨꯃꯥꯏꯅ
ꯑꯁ ꯁꯤꯁ ꯌꯥꯝ ꯊꯤ ꯇꯧꯋꯤꯗ
ꯑꯩꯈꯣꯏꯁꯨ ꯁꯤꯁꯇꯔꯒꯨꯝꯅ ꯁꯤꯁꯇꯔꯅ ꯐꯥꯎꯔꯤꯕ ꯀꯩꯅꯣ ꯑꯦꯛꯁꯄꯔꯤꯌꯦꯦꯟꯁ ꯂꯩ ꯑꯗꯨꯃꯥꯏꯅ ꯑꯩꯈꯣꯏꯁꯨ ꯑꯗꯨꯝ ꯂꯩ ꯍꯥꯏꯇꯥꯔꯦ ꯁꯤꯁ
ꯅꯨꯡꯉꯥꯏꯔ꯭ꯔꯣꯅꯦꯗꯣ
ꯁꯨꯝ ꯀꯨꯏꯁꯜꯂꯛꯑꯕꯅꯤꯅ ꯅꯨꯡꯉꯥꯏ ꯍꯥꯏꯇꯥꯔꯦ ꯅꯨꯡꯉꯥꯏꯇ꯭ꯔꯁꯨ ꯑꯗꯨꯝ ꯏꯁꯥꯅ ꯄꯦꯟꯊꯣꯛꯆꯔꯦ ꯍꯥꯏꯇꯥꯔꯦ
ꯍꯣꯏ ꯑꯃꯔꯣꯝꯗ ꯍꯥꯏꯔꯗꯤ ꯍꯣꯏ ꯄꯦꯟꯊꯣꯛꯄ ꯑꯗꯨꯝ ꯇꯧꯔꯦ
ꯑꯥ ꯃꯥꯅꯦ ꯃꯥꯅꯦ ꯑꯩꯈꯣꯏ ꯄꯩꯁꯥ ꯄꯥꯏꯔꯝꯃꯒꯕꯨ ꯑꯩꯈꯣꯏ ꯁꯤꯒꯤ ꯁꯤꯁꯇꯔꯣꯏꯒ ꯊꯦꯡꯅꯔꯝꯈꯤꯗ꯭ꯔꯅꯦ
ꯆꯨꯝꯕ ꯋꯥꯅꯤ ꯍꯦ ꯑꯗꯨꯁ
ꯆꯨꯝꯃꯅꯤ
ꯐꯖꯅ ꯉꯥꯡꯔꯛꯏꯍꯦ
ꯁꯤꯁꯇꯔꯁꯨ ꯉꯥꯡꯉꯣꯛ ꯀꯩꯅꯣ
ꯅꯠꯇꯦ ꯅꯪ ꯐꯖꯅ ꯉꯥꯔꯛꯑꯦ ꯍꯥꯏꯕ ꯄꯣꯏꯟꯗꯣ ꯐꯖꯅ ꯉꯥꯡꯔꯛꯑꯦ
ꯈꯝꯗꯨꯗ ꯐꯥꯏꯅ ꯍꯥꯏꯔꯗꯅꯤ ꯀꯩꯅꯣ
ꯌꯥꯝ ꯃꯥꯜꯂꯛꯏꯍꯦ
ꯅꯪꯁꯨ ꯁꯤꯅꯦꯃꯥ ꯀꯨꯝꯕ꯭ꯔꯣ
ꯕꯣꯅꯤꯒ ꯔꯇꯟꯂꯥꯏꯒ ꯃꯣꯏ ꯃꯣꯏꯒ ꯀꯨꯝꯈ꯭ꯔꯣ
ꯑꯩꯈꯣꯏꯅ ꯇꯨꯝꯗꯤ ꯁꯤꯁꯇꯔꯕꯨ ꯌꯦꯡꯕ ꯌꯦꯡꯉꯛꯀꯗ꯭ꯔꯣ
ꯑꯁ ꯌꯦꯡꯕꯤꯅꯦꯍ ꯅꯣꯏꯒꯤ ꯗꯥꯏꯂꯣꯛꯇꯣ ꯐꯖ ꯐꯖꯕ ꯀꯥꯞꯇꯣꯏꯅꯦ ꯈꯪꯉꯦ
ꯐꯥꯒꯤꯗꯧꯕ ꯌꯥꯝ ꯍꯩꯕ ꯃꯥꯜꯂꯦ ꯅꯪꯁꯦ
ꯑꯁꯦꯡ ꯀꯔ ꯑꯩ ꯍꯥꯏ ꯃꯤ ꯑꯇꯣꯞꯄꯅꯁꯨ ꯍꯥꯏꯔꯛꯏ ꯍꯩꯕ꯭ꯔꯥ ꯈꯪꯗꯦꯅ ꯑꯩꯗꯤ ꯏꯁꯥꯅ ꯊꯥꯖꯗꯦꯅ ꯍꯥꯏꯦ
ꯑꯗꯨꯅꯦ ꯍꯩꯕꯒꯤꯅꯦ ꯍꯧꯖꯤꯛ ꯍꯧꯖꯤꯛꯁꯨ ꯐꯖꯅ ꯍꯥꯏꯔꯛꯏꯅꯦ
ꯁꯨꯝ ꯃꯈꯥ ꯇꯥꯔꯛꯈꯤꯌꯦ ꯁꯤꯁꯇꯔꯗꯨꯗꯤꯀꯣ
ꯑ
ꯁꯤꯁꯇꯔ ꯍꯣꯏꯗꯤ ꯀꯩꯅꯣ ꯇꯧꯗ꯭ꯔꯣ ꯋꯥꯔꯜ ꯀꯞꯀꯗꯤ ꯀꯃꯥꯏꯅ ꯇꯧꯔꯤꯒꯦ
ꯁꯣꯔꯀꯥ ꯍꯥꯏꯔꯒ ꯉꯔꯥꯡ ꯅꯨꯡꯗꯥꯡ ꯌꯦꯡꯒꯦ ꯇꯧꯔꯒ ꯑꯁ ꯌꯦꯡꯅꯤꯡꯗ꯭ꯔꯦꯗ
ꯑꯗꯨꯝ ꯌꯦꯡꯈ꯭ꯔꯦ ꯐꯃꯨꯡꯗ ꯃꯪꯗ ꯌꯦꯡꯈ꯭ꯔꯦ ꯐꯔꯦ ꯐꯔꯦ ꯑꯗꯨꯗꯤ ꯀꯅꯥꯅ ꯀꯥꯕꯤꯈ꯭ꯔꯒꯦ
ꯑꯗꯨꯗꯤ ꯂꯣꯏꯅ ꯈꯪꯉꯤꯅ ꯋꯥꯆꯦꯗꯒꯨꯝꯕ ꯀꯩꯀꯩ ꯌꯥꯝ ꯊꯥꯒꯠ ꯂꯩꯌꯦꯅ ꯏꯁꯇꯦꯇꯥꯁꯀꯨꯝꯕꯗ
ꯁꯤꯁꯇꯔ ꯍꯧꯖꯤꯛ ꯍꯧꯖꯤꯛꯀꯥꯟꯗꯤ ꯕꯣꯟ ꯌꯦꯡꯗꯁꯨ ꯌꯥꯔꯦꯗ ꯅꯠꯇ꯭ꯔꯥ ꯋꯥꯆꯞꯇ ꯂꯣꯏ ꯂꯥꯏꯚ ꯊꯥꯔꯕꯅꯤ
ꯑꯗꯨꯅꯦ ꯋꯥꯆꯦꯞꯇꯣ ꯑꯗꯨꯝ ꯊꯥꯕꯒꯤ ꯕꯣꯛꯗꯣ ꯐꯖꯅ ꯌꯦꯡꯗ꯭ꯔꯁꯨ ꯑꯗꯨꯝ ꯈꯪꯉꯦꯕ ꯌꯦꯡꯅꯤꯡꯕ ꯇꯤꯝ ꯈꯛꯇ ꯑꯗꯨꯝ ꯌꯦꯡꯕ ꯌꯥꯔꯦꯕ
ꯑꯁ ꯁꯤꯁꯇꯔ ꯈ꯭ꯋꯥꯏ ꯅꯨꯡꯉꯥꯏꯕ ꯑꯃ ꯍꯥꯏꯔꯒꯗꯤꯅꯦ ꯕꯣꯟꯒꯤꯅ ꯕꯣꯟ ꯑꯣꯏꯔꯒꯦ ꯐꯦꯟ ꯃꯁꯦꯟ ꯐꯨꯠꯅꯕꯁꯦ ꯏꯁꯇꯦꯇꯁꯇ
ꯑꯗꯨꯅꯦ ꯑꯁ ꯂꯑꯣꯏꯔꯦꯗꯨꯅ ꯍꯦꯟꯅ ꯅꯨꯡꯉꯥꯏ ꯄꯥꯕꯗꯣ
ꯑꯁ ꯇꯥꯒꯦꯖꯥꯅꯤꯗ꯭ꯔ ꯃꯥ ꯃꯌꯥꯝꯁꯤꯀꯣ ꯑ
ꯑꯁ ꯈꯔꯗꯤ ꯌꯥꯝ ꯁꯦꯔꯤꯌꯁ ꯑꯣꯏꯔꯒꯒꯣ ꯃꯊꯧꯋꯥꯏ ꯀꯩ ꯍꯥꯏꯗꯅ ꯄꯣꯂ ꯍꯣ ꯍꯥꯇꯦ ꯀꯩꯍꯖ ꯋꯥꯈꯔꯁꯦ ꯂꯣꯏꯅꯦ ꯑꯁꯤ ꯐꯨꯠꯕꯣꯜꯒꯤ ꯀꯩꯅꯣ ꯑꯁꯤꯗ ꯋꯥꯈꯜꯗ ꯊꯥꯗꯔꯒ ꯇꯧꯔꯒ ꯂꯩꯏꯅꯦ ꯈꯔꯗꯤ
ꯎꯝ ꯃꯥꯅꯦ ꯃꯥꯅꯦ ꯁꯝꯅ ꯍꯥꯏꯔꯒ ꯁꯤꯗ ꯍꯥꯔꯠ ꯈꯛꯇꯪ ꯀꯩꯅꯣ ꯇꯧꯕ ꯅꯠꯇꯕꯀꯣ ꯇꯁ ꯇꯧꯕ ꯈꯛꯇꯗ ꯀꯤꯠꯅꯤꯁꯤ ꯌꯧꯁꯟꯕ ꯀꯥꯡꯕꯨ ꯍꯥꯏꯇꯥꯔꯦꯅꯦ
ꯑꯣꯏꯣꯏꯔꯝꯃ ꯌꯥꯏ ꯍꯣꯏ
ꯃꯣꯏꯒꯤ ꯁꯣꯛ ꯑꯣꯏꯕꯒꯤꯣꯏꯒꯤ ꯁꯣꯛꯏꯕꯒꯤ ꯆꯥꯡꯁꯦ ꯀꯩꯅꯣ ꯌꯧꯕ ꯍꯥꯏꯇꯥꯔꯦꯅꯦ ꯑꯥ ꯌꯧꯁꯤꯟꯈꯤꯕ ꯍꯥꯏꯇꯥꯔꯦ ꯗꯤꯞ ꯎꯟ ꯆꯠꯈꯤꯕ ꯍꯥꯏꯇꯥꯥꯔꯦꯅꯦ
ꯑꯗꯨꯅꯦ ꯑꯁꯦꯡꯕ ꯍꯟꯗꯛꯀꯤ ꯋꯥꯔꯛꯀꯞꯅ ꯑꯗꯨꯃꯥꯏꯅ ꯍꯦꯟꯅ ꯇꯧꯋꯤꯀꯣ ꯅꯍꯥꯟ ꯍꯥꯏꯕꯗꯤ ꯋꯥꯔꯜꯀꯞꯁꯦ ꯅꯍꯥꯟ ꯆꯍꯤꯍ ꯏ ꯑꯗꯨꯝ ꯀꯩꯅꯣ ꯆꯍꯤ ꯑꯇꯩ ꯆꯍꯤꯕꯨꯗꯤ ꯑꯗꯨꯃꯥꯏꯅ ꯇꯧꯗꯦꯀꯣ ꯍꯥꯏꯕꯗꯤ ꯁꯣꯁꯤꯦꯜ ꯃꯦꯗꯤꯌꯥꯒꯤ ꯑ ꯍꯥꯏꯕꯗꯤ ꯃꯇꯝꯅꯦꯅ ꯍꯣꯏ ꯑꯗꯨꯁꯨ ꯑꯣꯏꯔ ꯇꯝꯕ ꯌꯥꯏ ꯑꯗꯨ ꯑꯣꯏꯔꯁꯨ ꯍꯟꯗꯛ ꯆꯍꯤꯒꯤ ꯋꯥꯔꯜ ꯀꯞꯅ ꯍꯦꯟꯗ꯭ꯔꯣ ꯐꯦꯟꯁꯤꯡ ꯑꯗꯨꯃꯥꯏꯅ ꯍꯥꯏꯔꯛꯄꯗꯣ ꯉꯥꯡꯔꯛꯄꯗꯣ
ꯑ ꯍꯦꯟꯗꯤ ꯍꯦꯅꯦ ꯑꯗꯨꯝ ꯀꯩꯅꯣꯗ꯭ꯔ ꯁꯨꯝ ꯇꯧꯔꯁꯤ ꯇ ꯑꯩꯈꯣꯏꯅ ꯀꯩꯅꯣ ꯇꯧꯗꯕꯩꯕꯨꯗꯤ ꯑꯣꯏꯔꯝꯕꯖꯨ ꯌꯥꯏ ꯑꯩꯈꯣꯏꯅ ꯍꯥꯏꯗꯤ ꯏꯁꯃꯥꯔꯠ ꯐꯣꯟ ꯀꯩꯀꯥꯥꯁꯦ ꯃꯇꯝ ꯑꯃꯗꯗꯤ ꯄꯥꯏꯔꯝꯗꯕꯒꯤ ꯑꯣꯏꯔꯝꯕꯁꯨ ꯌꯥꯏꯑꯕꯀꯣ
ꯑꯥ
ꯍꯧꯖꯤꯛꯇꯤ ꯄꯥꯏꯅꯔꯛꯑꯕꯅꯤꯅ ꯃꯃꯥꯡꯒꯤ ꯇ꯭ꯋꯦꯟꯇꯤ ꯇ꯭ꯋꯦꯟꯇꯤ ꯇꯨꯒꯤ ꯋꯥꯔꯜ ꯀꯞꯇꯣ
ꯎꯝ
ꯑꯗꯨꯝ ꯁꯤꯒꯤ ꯁꯦꯝ ꯀꯟꯗꯤꯁꯟꯅꯦ ꯍꯥꯏꯇꯥꯔꯦ ꯁꯤꯒꯤ
ꯑꯁ ꯍꯟꯗꯛꯅ ꯍꯦꯜꯂꯦ ꯑꯗꯨꯗꯤ ꯑꯩꯗꯤ ꯍꯟꯗꯛꯅ ꯍꯦꯜꯂꯦ ꯍꯟꯗꯛꯅ ꯍꯦꯜꯂꯦ
ꯎ ꯎꯝ ꯑꯩꯈꯣꯏꯒꯤ
ꯎꯝ ꯍꯟꯗꯛꯅ ꯍꯦꯜꯂꯦ ꯍꯟꯗꯛꯅ
ꯍꯦꯜꯂꯝꯕꯕꯨꯗꯤ ꯌꯥꯏ ꯃꯃꯥꯡꯗꯁꯨ ꯇꯧꯗꯤ ꯇꯧꯋꯦꯕꯀꯣ
ꯎꯝ ꯃꯃꯥꯡꯁꯨ ꯇꯧꯗꯤ ꯇꯧꯋꯦ ꯑꯗꯨ ꯑꯣꯏꯔꯁꯨ ꯑꯁ ꯐꯖꯅ ꯀꯩ ꯍꯥꯏꯗ꯭ꯔꯒ ꯁ꯭ꯇꯦꯇꯁꯇ ꯈꯛꯇ ꯅꯠꯇꯕ ꯑꯦꯐ ꯕꯤꯒꯨꯝꯕꯗ ꯂꯣꯏꯅ ꯁꯣꯁꯤꯜ ꯃꯦꯗꯤꯌꯥꯗ ꯄꯨꯜꯂꯞ ꯀꯩꯅꯣ ꯃꯤꯝꯁꯀꯨꯝꯕ ꯁꯦꯝꯔꯒ ꯚꯗꯤꯑꯣꯒꯨꯝꯕ ꯁꯦꯝꯕꯗꯣ ꯅꯍꯥꯟꯉꯩꯗꯤ ꯄꯥꯛ ꯇꯧꯅꯗꯦꯕ ꯇꯧꯁꯨ ꯇꯧꯋꯦꯗꯣ ꯑꯣꯏꯔꯁꯨ ꯄꯥꯛ ꯇꯧꯅꯗꯦꯕ
ꯃꯃꯥꯡꯗꯗꯤ ꯍꯣꯏ ꯑꯗꯨꯝ ꯑꯗꯨꯝꯗꯤ ꯇꯧꯗ ꯏꯁꯇꯦꯇꯁꯇꯒꯨꯝꯕꯗꯤ ꯑꯗꯨꯝ ꯇꯧꯅꯩ ꯑꯗꯨꯒ ꯑꯗꯨꯒ ꯝꯁꯇꯒ ꯌꯥꯎꯕꯗꯨꯗꯤ ꯍꯦꯜꯂꯦ ꯍꯦꯜꯂꯦ ꯍꯦꯜꯂꯦ
ꯑꯁ ꯂꯋꯦꯅꯦꯦꯟꯟꯗꯥꯛ ꯀꯀꯗꯁꯤꯦ
ꯃꯥꯅꯦ ꯃꯥꯅꯦ ꯁꯤꯁꯨ ꯋꯥꯔꯜ ꯀꯞꯀꯤ ꯏꯁꯄꯥꯔꯠ ꯑꯃꯅꯤꯅꯦ ꯍꯥꯏꯇꯥꯔꯦꯅꯦ
ꯐꯦꯟꯁꯨ ꯌꯥꯝ ꯍꯥꯏꯕꯗꯤ ꯐꯦꯟꯁꯨ ꯌꯥꯝꯅ ꯍꯦꯟꯒꯠꯂꯝꯒꯅꯤ ꯏꯅꯤꯃꯤꯁꯨ ꯁꯄꯣꯇꯥꯔꯁꯨ ꯍꯦꯛꯇꯔꯁꯨ ꯑꯅꯤ ꯋꯥ ꯍꯦꯟꯒꯜꯂꯝꯒꯅꯤ
ꯃꯥꯅꯦ ꯃꯥꯅꯦ ꯑꯗꯨꯕꯨꯗꯤ ꯀꯩꯅꯣ ꯇꯧꯕ ꯍꯦꯟꯒꯠꯂꯛꯄꯁꯦ ꯍꯥꯏꯇꯥꯔꯦꯅꯦ ꯍꯥꯏꯗꯤ ꯑꯦꯛꯁꯦꯁꯁꯦ ꯍꯟꯛ ꯂꯣꯏ ꯍ ꯍꯦꯜꯂꯛꯄ ꯑꯄꯣꯗꯣ ꯃꯇꯝ ꯑꯃꯗꯅ ꯑꯩꯈꯣꯏꯅ ꯏꯁꯃꯥꯔꯠ ꯀꯩꯅꯣꯗ ꯇꯤꯚꯤꯗ ꯀꯩꯅꯣꯗ ꯌꯦꯡꯉꯝꯕ ꯈꯛꯇꯅꯤꯗꯣ
ꯎꯝ
ꯍꯧꯖꯤꯛꯇꯤ ꯏꯁꯃꯥꯔꯠ ꯐꯣꯟꯗꯁꯨ ꯂꯣꯏ ꯑꯦꯛꯁꯦꯁ ꯄꯤꯔꯕꯅꯤꯅ ꯍꯥꯏꯗꯤ ꯃꯤꯁꯤꯡꯁꯤꯒꯤ ꯀꯩꯅꯣꯁꯦ ꯂꯣꯏ ꯚꯖꯤꯕꯤꯂꯤꯇꯤꯒꯤ ꯆꯥꯡꯁꯦ ꯋꯥꯡꯉꯦꯕ
ꯎꯝ
ꯑꯗꯨꯅꯁꯨ ꯑꯣꯏꯕꯖꯥꯠꯅꯤꯅ ꯁꯤꯁꯇꯔ ꯃꯁꯤꯁꯨ ꯑꯗꯨꯨꯝ ꯅꯨꯡꯉꯥꯏ ꯁꯤꯁꯇꯔ ꯍꯥꯏꯗꯤ ꯕꯣꯜ ꯐꯨꯠꯕꯣꯜ ꯄꯂꯦ ꯁꯥꯟꯅꯔꯤꯕ ꯈꯛꯇꯗ ꯅꯠꯇꯅ ꯁꯨꯒꯨꯝꯕ ꯗ꯭ꯔꯃꯥ ꯈꯔꯁꯨ ꯌꯥꯎꯗ ꯌꯥꯄꯣꯟꯇꯦ ꯅꯠꯇ꯭ꯔꯥ
ꯑꯗꯨꯅꯦ ꯑꯗꯨꯒꯤ ꯌꯦꯡꯕꯩ ꯏꯟꯇ꯭ꯔꯦꯁꯁꯨ ꯌꯥꯝ ꯀꯩ ꯍꯥꯏꯗꯣꯢꯔ ꯑꯗꯨꯝ ꯂꯩꯅ
ꯃꯥꯟꯅꯤ
ꯎꯝ ꯁꯅꯥꯅꯕꯁꯤꯡꯁꯨ ꯃꯣꯏꯒꯤ ꯐꯦꯟ ꯌꯥꯝꯕꯅꯤꯅ ꯏꯟꯇꯔꯦꯁ ꯌꯥꯎꯕꯒꯤ ꯃꯣꯏꯗ ꯀꯩ ꯍꯥꯏꯁꯤꯔꯥ ꯋꯥꯈꯜ ꯅꯨꯡꯉꯥꯏꯕꯒꯤ ꯁꯥꯟꯅꯕꯁꯨ ꯎꯝ ꯁꯥꯟꯅꯕ ꯃꯇꯝꯗꯁꯨ ꯍꯦꯟꯅ ꯀꯩ ꯍꯥꯏꯗ ꯀꯟꯁꯦꯟꯇ꯭ꯔꯦꯠ ꯑꯣꯏꯕꯗꯣ
ꯑꯥ
ꯑꯦꯛꯁꯄꯦꯛꯇꯦꯁꯟ ꯐꯦꯟꯒꯤ ꯑꯦꯛꯁꯄꯦꯛꯇꯦꯁꯟ ꯊꯝꯗ꯭ꯔꯁꯨ ꯌꯥꯔꯦꯅ ꯃꯣꯢꯁꯨ ꯑꯗꯨꯃꯥꯏꯅ ꯈꯜꯂꯝꯒꯅꯤꯕ
ꯐꯦꯟ ꯂꯩꯕꯒꯤ ꯃꯣꯏꯁꯨ ꯄ꯭ꯂꯦꯟ ꯅꯨꯡꯉꯥꯏꯅ ꯁꯥꯟꯅꯖꯔꯤꯕꯅꯤ ꯃꯣꯏ ꯃꯌꯥꯝꯗꯨꯒꯤ
ꯁꯤꯁꯇꯔꯁꯦ ꯊꯕꯛ ꯆꯠꯂꯦ ꯍꯥꯏꯁꯦ ꯀꯩꯅꯣ ꯀ ꯀꯩꯅꯣ ꯅꯍꯥꯃꯨꯛꯀꯤ ꯑꯗꯨꯝ ꯑꯣꯏꯔꯤꯕꯣ
ꯎꯝ ꯅꯍꯥꯟꯒꯤꯗꯣ ꯅꯠꯇꯔꯦ
ꯑꯣ ꯑꯃꯥ ꯍꯣꯡꯉꯕꯣ
ꯎꯝ
ꯑꯣ ꯍꯟꯗꯛꯀꯤꯗꯤ ꯅꯨꯡꯉꯥꯏꯕ꯭ꯔꯣ ꯀꯃꯥꯏ ꯇꯧꯒꯦ
ꯑꯁ ꯍꯥꯏꯔꯣꯏꯗꯥ ꯑꯗꯨ ꯍꯥꯏꯔꯒ ꯑꯩ ꯑꯁ ꯋꯥ ꯉꯥꯡꯅꯤꯡꯗꯦ
ꯑꯁ ꯌꯥꯝ ꯅꯨꯡꯉꯥꯏꯔꯝꯗꯧ ꯃꯥꯜꯂꯦ ꯑꯗꯨꯗꯤ
ꯅꯠꯇꯦ ꯀꯥꯏꯗꯒꯤ ꯋꯥꯏ ꯑꯗꯨ ꯀꯩ ꯍꯥꯏꯁꯤꯔꯥ ꯀꯝꯄ꯭ꯌꯨꯇꯔꯒꯤ ꯃꯃꯥꯡꯗ ꯐꯝꯔꯒ ꯇꯧꯕꯗꯣ ꯃꯤꯠ ꯅꯥꯏ ꯑꯗꯨ ꯑꯁ ꯋꯥꯏꯗꯦ
ꯃꯤꯠꯄꯨꯗꯤ ꯈꯔ ꯅꯨꯡꯉꯥꯏꯇꯕꯅꯤ ꯁꯤꯁꯇꯦꯝ ꯃꯃꯥꯡꯗ ꯐꯝꯃꯒ ꯇꯧꯕꯁꯦ ꯑꯩꯗꯤ ꯑꯩꯗꯤ ꯁꯤꯁꯇꯔꯅ ꯍꯥꯏꯅꯤꯡꯗꯦ ꯍꯥꯏꯕꯗꯨꯗ ꯅꯨꯡꯉꯥꯏꯃꯟꯒ꯭ꯔꯕꯣꯏ ꯈꯜꯂꯨꯔꯦ
ꯀꯥꯏ ꯗꯒꯤꯅꯣꯗ ꯅꯨꯡꯉꯥꯏꯕ ꯊꯕꯛꯕꯨ ꯀꯥꯏ ꯂꯩꯒꯦꯅꯦ
ꯑꯗꯨꯗꯤ ꯍꯥꯟꯅꯒꯤꯗꯨꯅ ꯈꯔ ꯍꯦꯜꯂꯝꯗꯧ ꯃꯥꯜꯂꯦ ꯁꯤꯁꯇꯔꯖꯦ
ꯍꯥꯟꯅꯒꯤꯗꯤ ꯅꯨꯡꯉꯥꯏꯌꯦ
ꯄ
ꯍꯟꯗꯛꯇꯤ ꯉꯁꯤ ꯈꯛꯇ ꯆꯠꯄꯅꯤꯗ ꯑꯩꯁꯨ
ꯑꯣ ꯑꯣ ꯑꯅꯧꯕꯅꯦꯕ
ꯎꯝ
ꯑꯣ ꯍꯣꯏꯗ ꯁꯤꯁꯇꯔ ꯁꯨꯝ ꯑꯍꯥꯟꯕ ꯑꯣꯏꯕꯒꯤꯀꯣ ꯇꯧꯕꯒꯤ ꯑꯣꯏꯔꯃꯁꯨ ꯁꯌꯥꯏ ꯁꯨꯝ ꯀꯨꯏꯔꯒ ꯀꯩꯅꯣ ꯇꯧꯔꯛꯄꯁꯨ ꯑꯗꯨꯝ ꯌꯥꯏꯗ
ꯀꯨꯏꯔꯗꯤ ꯍꯣꯏ ꯀꯨꯏꯔꯗꯤ ꯍꯩꯁꯨ ꯍꯩꯔꯅꯤ ꯑꯗꯨꯒ ꯀꯩ ꯍꯥꯏꯗꯣꯏꯔ ꯊꯕꯛꯀꯤ ꯃꯇꯥꯡ